ꯅꯣꯞ
ꯀꯩ ꯇꯧꯔꯝꯕ꯭ꯔꯣ
ꯁꯨ ꯇꯧꯗꯦꯗ ꯇꯨꯝꯃ ꯚꯤꯗꯤꯑꯣ ꯌꯦꯡꯉꯝꯕꯅꯤ
ꯐꯖꯔꯝꯅꯤꯗ
ꯎꯝ ꯑꯩ ꯈꯣꯟ ꯁꯦꯡ ꯇꯥꯕ꯭ꯔꯣ
ꯇꯥꯏꯌꯦ ꯁꯦꯡꯅ ꯑꯩꯒꯤꯗꯤ
ꯇꯥꯏꯗ ꯅꯠꯋꯥꯛꯇꯣ ꯅꯨꯡꯉꯥꯏꯇ ꯒꯗ꯭ꯔꯥ ꯍꯥꯏꯅ ꯈꯟꯕ
ꯑꯩꯌꯥ ꯑꯩꯈꯣꯏꯒꯤꯗꯤ ꯅꯦꯠꯋꯥꯛꯇꯤ ꯐꯨꯜꯅꯦꯅ ꯀꯥꯔꯤꯁꯦ
ꯑꯣꯏꯔꯝꯅꯤꯅꯦ
ꯎꯝ ꯐꯨꯜ ꯀꯥꯏꯌꯦ
ꯑꯩꯒꯤ ꯔꯨꯝ ꯈꯛꯇꯅꯤ ꯅꯦꯠꯋꯛ ꯅꯨꯡꯉꯥꯏꯔꯤꯁꯦ ꯋꯥꯏꯐꯥꯏꯁꯨ ꯅꯨꯡꯉꯥꯏꯇꯕ ꯗꯇꯥꯁꯨ ꯅꯨꯡꯉꯥꯏꯇꯕ
ꯑꯧ ꯑꯗꯨꯗꯤ ꯅꯪꯔꯨꯝꯗꯣ ꯆꯦꯟꯖ ꯇꯧꯈ꯭ꯔꯣ ꯊꯥꯡꯉꯒ ꯅꯦꯠꯋꯛ ꯅꯨꯡꯉꯥꯏꯕ ꯃꯐꯝ ꯊꯤꯔꯒ
ꯀꯔꯤꯅꯣ ꯈꯪꯗꯦ ꯀꯗꯥꯏ ꯂꯩꯕ꯭ꯔꯣ ꯅꯣꯏꯗꯤ ꯃꯄꯥꯟꯗ ꯂꯩꯕ꯭ꯔꯣ
ꯍꯣꯏ ꯃꯄꯥꯟꯗ ꯂꯩꯌꯦ ꯃꯄꯥꯟ
ꯃꯈꯣꯟꯗꯤ ꯇꯥꯒꯨꯝ ꯇꯥꯗꯕꯒꯨꯝ ꯅꯨꯡꯁꯤꯠ ꯁꯤꯠꯂꯛꯄꯒꯨꯝ
ꯑꯗꯨꯃꯥꯏꯅ ꯇꯧꯕ꯭ꯔꯥ ꯁꯦꯡꯗꯦ ꯑꯩꯅ ꯉꯥꯡꯕꯗꯣ
ꯁꯦꯡꯗꯤ ꯁꯦꯡꯉꯦ ꯑꯗꯨꯕꯨ ꯀꯩꯉꯦ ꯍꯥꯏꯁꯤ꯭ꯔꯥ ꯅꯨꯡꯁꯤꯠ ꯃꯔꯛꯇ ꯆꯠꯄꯒꯤ ꯃꯈꯣꯟꯗꯣ ꯇꯥꯎ ꯋꯣ ꯑꯗꯨꯒꯤ
ꯌꯥꯔꯕ꯭ꯔꯥ ꯌꯦꯡꯉꯣ ꯈ꯭ꯔꯥ
ꯌꯥꯔꯦ ꯌꯥꯔꯦ ꯅꯆꯦ ꯅꯆꯦ ꯍꯅꯨꯕꯤꯗꯤ ꯀꯩꯗꯧ ꯂꯩꯕ꯭ꯔꯣ
ꯏꯆꯦ ꯍꯥꯟꯅꯨꯕꯤ ꯁꯣꯝ ꯅꯀꯥꯟꯅꯗ ꯆꯠꯈ꯭ꯔꯦ
ꯑꯣ ꯃꯆꯤꯟ ꯈꯨꯠꯍꯩꯗꯤꯀꯣ ꯑꯦꯁ ꯍꯅꯨꯕꯤꯅꯦ
ꯍꯅꯨꯕꯤꯔꯥ
ꯑꯦ ꯍꯅꯨꯕꯤꯅꯤ ꯂꯥꯁꯇ ꯅꯨꯄꯥ ꯐꯪꯉꯔꯣꯏ ꯃꯥ ꯑꯥ
ꯂꯥꯁꯇ ꯅꯨꯄꯥ ꯐꯉꯡꯔꯣꯏ ꯍꯥꯍꯥ ꯖꯥꯠ ꯖꯥꯠꯅꯦꯍꯦ
ꯊꯤꯕꯤ ꯊꯤꯕꯤꯈ꯭ꯔꯣ ꯃꯥ ꯀꯥꯟꯅ ꯊꯤꯔꯤꯅꯦ ꯃꯥ ꯍꯧꯖꯤꯛ
ꯀꯥꯟꯅ ꯊꯤꯕ꯭ꯔꯥ ꯑꯗꯨꯗꯤ ꯑꯃ ꯅꯪꯅꯥꯗꯨꯝ ꯃꯃꯥ ꯊꯤꯔꯣ ꯑꯩꯈꯣꯏꯅ ꯊꯤꯕꯗꯤ ꯐꯪꯗ꯭ꯔꯦ
ꯃꯥꯅ ꯄꯥꯝꯕꯗꯤ ꯅꯨꯄꯥꯁꯦ ꯆꯍꯤ ꯃꯒ ꯂꯦꯡꯒ ꯍꯥꯏꯔꯗꯤ ꯆꯍꯤ ꯐꯤꯞꯇꯤ ꯐꯣꯔ ꯐꯣꯔꯇꯤꯄꯥꯝꯃꯤ ꯍꯥꯏ
ꯑꯗꯨꯅꯗꯤ ꯑꯗꯨꯅꯗꯤ ꯐꯠꯐꯕꯖꯥꯠꯅꯤ
ꯎꯝ ꯑꯗꯨ ꯑꯗꯨꯒꯤ ꯁꯔꯨꯛꯇꯤ ꯏꯄꯥꯒꯤ ꯅꯥꯝꯕꯔ ꯑꯣꯏꯅ ꯄꯤ
ꯏꯍꯥ ꯍꯥ ꯍꯥ ꯍꯥ ꯌꯥꯏꯅꯦꯗꯤ
ꯅꯣꯏ ꯗꯦꯠꯀꯤ ꯄꯤꯊꯣꯛꯈꯣ ꯂꯥꯁꯇ ꯏꯃꯥ ꯀꯧꯋꯣ
ꯎꯝ ꯑꯗꯨꯁꯨ ꯌ
ꯄꯛꯀꯅꯤꯌꯦ
ꯍꯨꯝ
ꯅꯣꯏ ꯄꯣꯛꯃꯤꯟꯅꯕ꯭ꯔꯣ ꯅꯆꯦꯗꯣ
ꯑꯥ ꯄꯣꯛꯃꯤꯟꯅꯕ ꯅꯠꯇꯦ ꯀꯖꯤꯟ ꯎꯝ ꯀꯖꯤꯟ ꯑꯣꯏꯕꯅꯦ
ꯄꯤꯅꯤꯗꯨꯗꯣ ꯈꯨꯅꯣꯛꯇꯣꯀꯣ ꯑꯥ ꯅꯣꯛꯄ ꯈꯨꯠꯍꯩꯗꯨꯒ
ꯄꯥꯔꯆꯤꯕꯨ ꯄꯨꯟꯒ꯭ꯔꯗꯤ ꯅꯣꯛꯄꯗꯤ ꯊꯤꯡꯕꯤꯅꯕ ꯂꯩꯇꯦ ꯍꯥꯏ
ꯎꯝ ꯅꯣꯛꯄꯗꯤ ꯑꯦ ꯂꯦꯞꯇꯦ ꯍꯥꯢ ꯅꯥꯍꯥꯟꯗꯣ
ꯎꯝ
ꯑꯩ ꯅꯣꯏ ꯑꯪꯀꯜꯕꯨ ꯐꯥꯗ꯭ꯔꯤꯕꯣ
ꯑ ꯈꯔ ꯐꯠꯇ꯭ꯔꯥ
ꯎꯝ
ꯑꯩꯁꯨ ꯑꯁꯣꯝꯗ ꯏꯕꯣꯛ ꯅꯥꯕꯒꯤꯀꯣ ꯂꯥꯛꯄꯅꯦꯕ ꯑꯗꯨꯒ ꯑꯁꯨꯃꯥꯢꯗꯤ ꯊꯦꯡ ꯑꯥ
ꯅꯨꯡꯉꯥꯏꯇꯦꯅꯦ
ꯍꯣꯏ ꯅꯨꯡꯉꯥꯏꯇ꯭ꯔꯁꯨ ꯐꯔꯅꯤꯗ ꯈꯔ ꯂꯩꯔꯗꯤ ꯉꯔꯥꯡꯈꯛꯄꯨ ꯈꯠ ꯄꯅꯦꯕ ꯑꯈꯣꯏꯒꯤꯗꯨꯅ ꯑꯃꯨꯛ ꯑꯗꯨ ꯈꯔ ꯂꯩꯔꯗꯤ ꯑꯗꯨꯝ ꯐꯈ꯭ꯔꯅꯤꯗ ꯗꯤꯆꯥꯥꯔꯖꯀꯤ ꯄꯤꯕꯤ ꯃꯁꯥꯅ ꯢꯁꯥ ꯀꯟꯈꯠꯂꯦ ꯎꯝ ꯗꯤꯆꯥꯔꯖꯁ ꯌꯥꯝ ꯊꯨꯅ ꯇꯧꯔꯅꯤ ꯍꯥꯏꯔꯤꯄꯣꯠꯅꯤꯗ
ꯑꯣ ꯐꯩꯌꯦ
ꯍꯣꯏ ꯎꯝ ꯑꯍꯟꯒꯤ ꯂꯩꯥꯅꯥꯅꯦ ꯃꯣꯏ ꯍꯥꯟꯅ ꯂꯩꯁꯥꯔꯤꯉꯩ ꯑꯥ ꯀꯩꯅꯣ ꯑꯣꯏꯔꯤꯉꯩ ꯈꯔ ꯀꯜꯂꯤꯉꯩ ꯑꯥ ꯆꯤꯡꯕꯖꯥꯠꯅꯦ ꯈꯔ ꯁꯤꯒ꯭ꯔꯦꯠ ꯌꯨ ꯁꯤꯒ꯭ꯔꯦꯠ ꯃꯥꯏ ꯁꯤꯒ꯭ꯔꯦꯠ ꯀꯥꯏꯗꯣ ꯈꯔ ꯆꯤꯡꯕ ꯖꯥꯅꯤ
ꯎꯁꯤꯠꯇꯕ ꯑꯁ
ꯑꯗꯨꯒꯤ ꯂꯪꯁꯁꯨ ꯈꯔ ꯀꯩꯅꯣ ꯇꯧꯈ꯭ꯔꯕꯒꯤ ꯃꯣꯠꯈ꯭ꯔꯕꯒꯤꯀꯣ ꯁꯣꯔ ꯍꯣꯟꯕ ꯋꯥꯔꯛꯄ ꯑꯗꯨꯒꯤ ꯑꯣꯛꯁꯤꯖꯦꯟ ꯍꯥꯄꯒꯅꯦ ꯂꯩꯔꯤꯁꯦ ꯍꯧꯖꯤꯛ
ꯍꯅꯨꯕꯤ ꯑꯣꯏꯔꯀꯥꯟꯗ ꯋꯥꯅꯤ
ꯑꯥ ꯀꯔꯤ
ꯐꯖꯅ ꯋꯥꯅꯤꯕ
ꯑꯈꯣꯏꯗꯤ ꯗꯨꯒꯨꯝꯕ ꯀꯔꯤꯅꯣꯒ ꯈꯪꯖꯗꯦꯍꯦ ꯁꯤ ꯈꯛꯇ ꯈꯪꯕꯒꯤ ꯉꯔꯥꯡ ꯈꯛꯇ ꯈꯪꯕꯒꯤ ꯋꯥꯅꯦ
ꯢꯁꯦꯁ ꯎꯝ ꯊꯦꯡꯗꯦ
ꯑꯦꯁꯦ ꯎꯝ ꯈꯪꯉꯤꯗ ꯐꯥꯒꯤ ꯇꯧꯋꯦ ꯍꯥꯏꯕꯁꯨ ꯑꯛ ꯑꯩꯒꯤꯗꯤ ꯂꯥꯏꯔꯤꯅꯦ ꯑꯝ ꯑꯩꯗꯤ ꯂꯥꯏꯔꯤꯅꯦ ꯅꯪꯕꯨ ꯑꯃꯨꯛ ꯀꯩꯅꯣ ꯇꯧꯗꯅ
ꯀꯩꯅꯣ
ꯅꯪ ꯑꯣꯢꯅ ꯑꯃꯨꯛ ꯋꯥꯖꯖꯅꯤꯍꯦ
ꯁꯦ ꯁꯦ ꯋꯥꯗꯤ
ꯍꯧꯖꯤꯛꯀꯥꯟꯒꯤ ꯅꯨꯄꯥꯗꯤ ꯑꯦ ꯍꯧꯖꯤꯛꯀꯥꯟꯗꯤ ꯅꯨꯄꯥ ꯉꯣꯟꯇꯪ ꯍꯥꯏ ꯌꯥꯗ꯭ꯔꯦꯗ ꯅꯨꯄꯤ ꯍꯣꯏꯖꯨ ꯑꯗꯨꯝ ꯈꯔ ꯈꯔꯗꯤ ꯊꯣꯛꯂꯛꯈ꯭ꯔꯦ ꯍꯧꯖꯤꯛꯇꯤ ꯅꯨꯄꯤꯅꯕꯨ ꯍꯦꯜꯂꯕ꯭ꯔꯥ ꯀꯩꯅꯣꯝ
ꯃꯅꯤꯄꯨꯔꯗꯤ ꯅꯨꯄꯤꯅ ꯍꯦꯜꯂꯕꯅꯦ ꯔꯦꯠ ꯇꯣ
ꯑꯥ
ꯑꯗꯨ ꯍꯦꯜꯂꯦ ꯍꯥꯏꯔꯁꯨ ꯅꯨꯄꯥꯁꯨ ꯇꯥꯕ ꯄꯣꯠ ꯅꯠꯇꯦꯗ
ꯎꯝ ꯅꯨꯄꯥꯅ ꯑꯊꯤꯕꯤ ꯈꯔ ꯐꯔꯦ ꯅꯨꯄꯤꯅ ꯊꯤꯔꯛꯄꯗꯅꯦ ꯁꯣꯏꯔꯤꯁꯦ
ꯅꯣꯏ ꯍꯅꯨꯕꯤꯗꯣ ꯅꯆꯦ ꯍꯅꯨꯕꯤꯗꯣ ꯅꯨꯄꯥ ꯐꯪꯃꯟꯗꯦꯕꯣ ꯑꯃꯨꯛꯀ
ꯑꯗꯨ ꯐꯪꯗꯕꯗꯣ ꯅꯣꯏ ꯅꯣꯏ ꯅꯣꯏ ꯗꯦꯗꯤꯒꯤ ꯅꯣꯏ ꯗꯦꯗꯤ ꯗꯤꯒꯤ ꯑꯣꯏꯅ ꯄꯤꯈ꯭ꯔꯣ ꯃꯥ ꯁꯨꯒ꯭ꯔ ꯗꯦꯗꯤ ꯐꯪꯖꯔꯖꯅꯤ
ꯑꯗꯨꯗꯤ ꯄꯥꯝꯗꯦ ꯑꯃꯨꯛꯀ ꯍꯥꯏꯔꯛꯄ ꯍꯥꯏ ꯍꯥꯏꯔꯤꯅꯤꯅꯦ
ꯑꯥ
ꯄꯥꯈꯪ ꯅꯤꯄꯥ ꯁꯥꯔꯤ ꯄꯨꯔꯥ ꯁꯥꯔꯤ ꯑꯣꯏꯕꯗꯣ ꯁꯤꯠꯇ꯭ꯔꯕꯗꯣ ꯑꯗꯨꯗꯤ ꯌꯥꯏ ꯍꯥꯏ ꯑꯗꯨꯗꯤ ꯊꯤꯕ ꯂꯩꯇ꯭ꯔꯦ ꯐꯪꯗ꯭ꯔꯦ
ꯐꯪꯉꯣꯏꯗꯣꯔꯤꯅꯅꯦ ꯈꯔ ꯊꯤꯔꯣꯅꯦ ꯅꯪꯅ ꯅꯨꯄꯥ ꯍꯥꯏꯗꯣ ꯈꯔ ꯑꯣꯏꯔ ꯅꯤꯅꯦ ꯃꯇꯦꯡ ꯈꯔ ꯇꯧ ꯊꯣꯛꯈ꯭ꯔꯣ
ꯇꯧꯕꯤꯃꯟ ꯈꯪꯉꯣꯏꯅꯦ ꯑꯗꯨ ꯅꯨꯄꯤꯗꯣ ꯍꯤꯍꯤ
ꯅꯪꯖꯨ ꯍꯥꯏꯃꯟꯗ꯭ꯔꯣ ꯑꯗꯨꯗꯤ
ꯃꯆꯤꯟ ꯄꯉꯥꯡ ꯉꯥꯏꯂꯨ
ꯎꯝ ꯍꯨꯝ ꯍꯥꯏꯃꯟꯗꯔꯣ ꯍꯦ ꯃꯤ ꯑꯗꯨꯃꯥꯏ ꯍꯥꯏꯅꯨꯍꯦ ꯃꯤ ꯇꯧꯕꯤꯃꯟ ꯌꯥꯝ ꯈꯪꯕꯅꯦ
ꯃꯤꯗꯤ ꯑꯣꯖꯥꯒ ꯇꯧꯋꯦ ꯍꯥꯏꯔꯤꯅꯦ ꯍꯥ ꯑꯣꯖꯥ ꯑꯣꯖꯥ ꯑꯣꯏ ꯍꯥꯏ ꯅꯠꯇ꯭ꯔꯣ ꯍꯅꯨꯕꯤꯗꯣ
ꯑꯥ ꯃꯩꯅꯦ ꯀꯩꯅꯣ ꯄ꯭ꯔꯣ ꯃꯦꯛꯁꯅꯦ ꯍꯧꯖꯤꯛꯀꯥꯟꯒꯤ ꯄ꯭ꯔꯣ ꯃꯦꯛꯁ ꯑꯥꯏꯐꯣꯟ ꯄ꯭ꯔꯣ ꯃꯦꯛꯁ ꯁꯚꯦꯟ ꯇꯤꯟ ꯄ꯭ꯔꯣꯃꯦꯁ ꯀꯥꯕꯗꯨꯅꯦ ꯃꯥ ꯑꯣꯏꯔꯤꯖꯦ ꯍꯧꯖꯤꯛꯀꯥꯟ
ꯑꯩꯗꯤ ꯃꯥꯖꯦ ꯍꯥꯟꯅ ꯀꯣꯜ ꯇꯧꯔꯒ ꯁꯥꯏ ꯂꯩꯇ꯭ꯔꯕ꯭ꯔꯥ ꯍꯥꯏꯔꯒ ꯑꯁ ꯍꯦꯛ ꯀꯣꯜ ꯄꯥꯏꯈꯠꯂꯛꯄꯒ ꯅꯣꯛꯄ ꯍꯧꯋꯦ ꯃꯥꯗꯣ
ꯅꯣꯛꯄ ꯌꯥꯝ ꯀꯟꯕꯅꯦ ꯃꯌꯥ ꯈꯤꯒꯠ ꯈꯤꯒꯠꯂꯒ ꯅꯣꯛꯄꯗꯤ ꯀꯟꯕꯅꯦ ꯑꯗꯨꯕꯨ ꯑꯈꯣꯏ ꯄꯨꯟꯈ꯭ꯔꯕ ꯑꯈꯣꯏ ꯈꯨꯟꯗ ꯈꯔ ꯂꯩꯌꯦ ꯑꯈꯣꯏ ꯑ ꯏꯆꯦ ꯑꯃꯒ ꯑꯩꯈꯣꯏꯒ ꯈꯔ ꯄꯨꯟꯈ꯭ꯔꯗꯤ ꯂꯣꯏꯔꯦ ꯈꯨꯟꯖꯦ ꯍꯧꯖꯤꯛ ꯃꯣꯏ ꯌꯨꯝꯗ ꯂꯩꯇꯕꯒꯤ ꯏꯆꯤꯛ ꯆꯤꯛꯄꯅꯦ ꯑꯩ ꯏꯊꯟꯗ ꯂꯩꯕꯒꯤ
ꯅꯣꯏ ꯈꯨꯟꯗ ꯃꯤ ꯈꯔ ꯈꯪꯕ ꯂꯩꯗ
ꯎꯝ ꯀꯅꯥ ꯀꯅꯥꯔꯣꯀꯣ ꯅꯃꯥꯟꯅꯕ ꯂꯩꯕ꯭ꯔꯣ
ꯎꯝ ꯑꯩꯈꯣꯏꯗꯒꯤ ꯁꯦꯅꯤꯌꯔꯅꯤꯗ ꯑꯗꯨ ꯈꯪꯕ ꯑꯩꯈꯣꯏ ꯈꯨꯟꯗ ꯂꯥꯛꯄꯗ
ꯀꯩꯅꯣ
ꯍꯣꯏ ꯈꯪꯉꯦ
ꯀꯅꯥ
ꯗꯤꯝꯄꯔ
ꯎꯝ ꯈꯪꯕ꯭ꯔꯥ
ꯑꯩꯁ ꯈꯪꯗꯦꯍꯦ
ꯍꯧꯖꯤꯛ ꯈꯪꯒꯅꯤ
ꯎꯝ
ꯑꯗꯨꯒ ꯕꯣꯜ ꯁꯥꯅꯕꯅꯦ ꯃꯥꯗꯨ
ꯑꯣ ꯃꯤ ꯃꯨꯕꯗꯨꯔꯥ
ꯍꯣꯏ ꯃꯤꯇꯪꯉ ꯍꯥꯟꯅ ꯃꯁꯝ ꯁꯥꯡꯉ ꯃꯀꯣꯏꯒ ꯆꯣꯝꯕ ꯆꯣꯡꯉꯒ ꯊꯥꯀꯨꯔ ꯃꯥꯟꯕꯗꯣ
ꯑꯣ ꯈꯪꯏ ꯈꯪꯏ ꯈꯪꯏ
ꯅꯨꯡꯉꯥꯏꯅꯤ ꯑꯗꯨꯁꯨ ꯃꯤ
ꯑꯥ
ꯎꯝ
ꯑꯍꯣꯡ ꯈꯪꯑꯦ
ꯎꯝ ꯑꯁ ꯅꯪꯗꯤ ꯃꯤ ꯌꯥꯝ ꯈꯪꯉꯝꯃꯦꯅ
ꯑꯗꯨꯒ ꯀꯔꯤꯔ
ꯑꯗꯨ ꯕ꯭ꯔꯗꯔꯗꯤ ꯆꯍꯤ ꯀꯌꯥꯃꯨꯛ ꯁꯨꯔꯒꯦ ꯆꯍꯤ ꯀꯌꯥꯃꯨꯛꯀꯤ ꯃꯇꯥꯡ ꯑꯣꯏꯔꯝꯃꯅꯤ
ꯃꯦꯇꯤꯝ꯭ꯔꯤꯛꯀꯤ ꯅꯠꯇ꯭ꯔꯥ ꯍꯥꯏꯔꯗꯤ ꯄꯨꯔꯥ ꯃꯈꯥꯗꯅꯤꯍꯦ ꯎꯝ ꯑꯉꯥꯡ ꯑꯣꯏꯔꯤꯗ
ꯑꯗꯨꯗꯤ ꯑ ꯑꯕꯨꯡꯉꯣ ꯃꯆꯥꯔꯥ
ꯍꯣꯏ ꯃꯥꯅꯦ ꯃꯥꯅꯦ ꯑꯦ ꯍꯦ ꯍꯦ ꯕꯨꯡꯉꯣ ꯃꯆꯥꯅꯦ
ꯎꯝ
ꯅꯣꯏ ꯏꯝꯐꯥꯜ ꯌꯣꯛꯄ ꯌꯥꯔꯤꯌꯦ
ꯑꯣ ꯌꯥꯕꯖꯥꯠꯅꯤ ꯑꯗꯨꯗꯤ ꯕꯨꯡꯉꯣ ꯃꯆꯥꯅ ꯐ ꯍꯧꯖꯤꯛꯀꯥꯟꯗꯤ ꯕꯨꯡꯉꯣ ꯃꯆꯥꯅ ꯐꯔꯦꯗ
ꯑ
ꯁꯨꯒꯔ ꯁꯨꯒꯔ ꯗꯗꯦꯗꯤ ꯁꯨꯒꯔ ꯗꯦꯗꯤꯑꯌꯦ ꯅꯦꯅꯦ ꯊꯤꯍꯧꯔꯣ ꯅꯤꯅꯦ
ꯅꯣꯏꯁꯦ ꯁꯨꯒꯔ ꯃꯃꯤ ꯑꯣꯜꯂꯅꯤꯀꯣ
ꯍꯥꯏꯔꯛꯑꯣ ꯁꯨꯒꯔꯃꯤꯝ
ꯎꯝ ꯅꯪ ꯑꯃꯥ ꯅ ꯅ ꯏꯆꯦ ꯑꯅꯨꯕꯤꯗ ꯇ꯭ꯋꯦꯟꯇꯤ ꯅꯥꯏꯟ ꯍꯥꯏꯔꯗꯤ ꯅꯪꯁꯦ ꯇ꯭ꯋꯦꯟꯇꯤ ꯁꯤꯛꯁ ꯇ꯭ꯋꯦꯟꯇꯤ ꯁꯚꯦꯟꯗꯤ ꯑꯣꯏꯔꯝꯃꯅꯤꯕ
ꯎꯝꯍꯝ
ꯆꯨꯝꯕ꯭ꯔꯣ
ꯅꯥꯑ ꯅꯪ ꯅꯪꯪ ꯅꯪꯒꯤ ꯍꯥꯟꯅ
ꯑꯦ ꯑꯩꯗꯤ ꯅꯆꯦꯅ ꯍꯪꯉꯣ ꯑꯅꯤꯔꯛ ꯍꯥꯏꯗ꯭ꯔꯦ ꯑꯩꯅ ꯍꯥꯢꯗꯤ ꯆꯨꯝꯃꯝꯅꯤꯀꯣ ꯅꯪꯒꯤꯗꯣ
ꯑꯥ ꯏꯆꯦꯅ ꯏꯆꯦꯅ ꯍꯥꯏꯕꯅ ꯇꯣꯡꯉꯥꯟꯅꯤꯅ ꯅꯪꯅ ꯍꯥꯏꯕꯅꯒ ꯆꯞ ꯃꯥꯟꯅꯗ꯭ꯔꯣ ꯏꯆꯦꯅ ꯍꯥꯏꯗꯣꯏ ꯁꯔꯨꯛꯄꯨꯗꯤ
ꯎꯝ ꯇꯣꯉꯥꯜꯗꯦ ꯆꯞ ꯃꯥꯟꯅꯔꯝꯅꯤ
ꯑꯦ ꯃꯥꯟꯅꯗꯦ ꯃꯥꯟꯅꯗꯦꯍꯦ ꯏꯗꯤ ꯑꯁꯣꯝꯗ ꯆꯠꯈ꯭ꯔꯦ
ꯂꯩꯌꯦ ꯂꯩꯌꯦ ꯈꯪꯉꯦ ꯃꯅꯝ
ꯂꯩꯇꯦ ꯃꯅꯝꯒꯗꯤ ꯒ꯭ꯌꯥꯟ ꯁꯤꯡꯕ ꯖꯥꯠꯅꯤꯅꯦ
ꯍꯩ ꯃꯨꯁꯄꯥ ꯀꯅꯥ ꯀꯅꯥ ꯅꯇꯣꯝꯗꯔꯣ ꯅꯇꯣꯝꯗꯔꯣ ꯂꯩꯕ
ꯇꯦ ꯏꯗꯣꯝꯆꯥ ꯑꯃꯒ ꯑꯈꯣꯏ ꯏꯕꯣꯛ ꯀꯤ ꯃꯃꯥ ꯃꯆꯥꯅꯨꯄꯤꯗꯣ ꯑꯗꯨꯒ ꯑꯩꯒ ꯑꯈꯣꯏ ꯑꯍꯨꯝ ꯂꯩꯕ ꯑꯁ ꯀꯣꯏꯆꯦꯟ ꯆꯦꯟꯕꯗ ꯉꯁꯤ ꯉꯔꯥꯡꯗꯒꯤ ꯇꯨꯝꯗꯕꯗ ꯁꯤꯗꯣꯔꯦ
ꯎꯝ ꯀꯩ ꯋꯥꯠꯇ ꯂꯩꯕ꯭ꯔꯣ
ꯀꯩꯅꯣꯗ ꯎꯝ ꯃꯦꯗꯤꯀꯦꯜꯒꯤꯗ ꯑꯈꯣꯏꯅ ꯃꯦꯗꯤꯀꯦꯜꯒꯤ ꯎꯝ ꯋꯥꯏ ꯍꯥꯏꯍꯩꯗꯦ ꯋꯥꯏ ꯍꯥꯏꯗꯨꯅꯤ
ꯎꯝ ꯃꯁꯄꯔꯥ ꯂꯩꯕꯗꯤ ꯋꯥꯕꯅꯤ ꯌꯥꯗꯝꯅꯤꯅ
ꯑꯁ ꯑꯁꯣꯝꯗ ꯁꯣꯛꯍꯟ ꯁꯣꯛꯍꯟꯈ꯭ꯔꯕ ꯍꯛꯆꯥꯡ ꯐꯈ꯭ꯔꯕ ꯑꯩꯅꯦ ꯂꯥꯛꯏꯁꯦ
ꯎꯝ
ꯅꯪꯅ ꯍꯌꯦꯡꯖꯨ ꯑꯃꯨꯛ ꯎꯝ ꯅꯨꯡꯉꯥꯏꯗꯣꯔꯤ ꯁ꯭ꯀꯨꯜ ꯅꯪꯅꯕ ꯆꯠꯇꯣꯔꯤꯅꯦ ꯑꯌꯨꯛ ꯉꯟꯇꯥ ꯉꯁꯤ ꯀꯨꯝꯒꯦ ꯇꯧꯔꯒ ꯐꯔꯛ ꯄ ꯇꯥꯈ꯭ꯔꯕ
ꯅꯪꯖꯨ ꯑꯣꯖꯥꯗꯧ
ꯍꯣꯏ
ꯍꯨꯢꯅꯦ ꯍꯨꯖꯤꯛꯀꯥꯟꯖꯦ ꯑꯣꯖꯥ ꯂꯥꯁꯇ ꯑꯇꯩ ꯑꯇꯩ ꯍꯣꯠꯅꯈ꯭ꯔ ꯃꯇꯨꯡ ꯂꯥꯁꯇ ꯑꯣꯖꯥ ꯗ ꯍꯦꯛꯇ ꯇꯥꯔꯤ
ꯑꯣꯖꯥꯗꯤ ꯇꯧꯕ
ꯎꯝ ꯌꯥꯝ ꯃꯨꯟꯕꯩ ꯆꯦ
ꯈ꯭ꯋꯥꯏ ꯄꯥꯝꯗ ꯄꯥꯝꯗꯕ
ꯎꯝ ꯂꯥꯁꯇ ꯂꯥꯁꯀꯤ ꯎꯄꯥꯏ ꯍꯥꯏꯔꯗꯤ ꯑꯣꯖꯥꯗ ꯇꯥꯔꯦ ꯑꯗꯨꯕꯨꯀꯣ ꯑꯣꯖꯥ ꯑꯣꯏꯕꯁꯤꯀꯣ ꯑꯩꯁꯦ ꯀꯔꯤ ꯍꯥꯏꯅꯤ ꯃꯍꯩꯁꯦ ꯐꯪꯕꯁꯦ ꯈꯔ ꯋꯥꯏ ꯊꯕꯛꯇꯤ ꯋꯥꯅ ꯇꯧꯔꯒꯀꯣ ꯈꯤꯇꯪ ꯁꯣꯏꯕꯒ ꯈꯣꯟꯊꯤ ꯈꯔ ꯆꯥꯕ ꯃꯤꯒꯤ ꯃꯈꯥꯗ ꯇꯧꯕ ꯍꯥꯏꯁꯦ ꯑꯗꯨꯝ ꯈꯔꯗꯤ ꯆꯥꯒꯗꯧꯕ ꯑꯗꯨ ꯅꯨꯡꯉꯥꯏꯇꯕꯗꯣ ꯑꯃꯨ ꯃꯨꯛꯇꯤ ꯑꯁ